ꯍꯥꯎ ꯎꯍꯡ
ꯇꯥꯕ꯭ꯔꯣ
ꯇꯥꯢꯌꯦ ꯇꯥꯢꯌꯦ
ꯑꯣ ꯀꯩꯗꯧꯔꯤꯒꯦ
ꯕ꯭ꯔꯦꯛꯐꯥꯁ ꯆꯥꯕ ꯂꯣꯏꯗ ꯉꯥꯢꯔꯤ
ꯑꯣ ꯑꯩꯁꯨ ꯆꯥꯔꯦ ꯑꯌꯨꯛꯗꯤ ꯉꯁꯤꯗꯤ ꯅꯨꯡꯁꯥ ꯅꯨꯡꯁꯥ ꯌꯥꯝ ꯁꯥꯗꯧ ꯃꯥꯜꯂꯤꯅꯦ ꯅꯨꯡꯁꯥꯖꯦ ꯃꯌꯦꯛ ꯌꯥꯝ ꯁꯦꯡ
ꯎꯥ ꯍꯧꯖꯤꯛꯇꯤ ꯁꯥꯕ ꯁꯨꯝ ꯍꯦꯟꯒꯠꯂꯛꯑꯅꯤ
ꯑꯅꯦ ꯖꯨꯟ ꯖꯨꯟ ꯌꯧꯁꯜꯂꯛꯑꯃꯤꯅ ꯖꯨꯟ ꯀꯨꯟꯃꯥꯊꯣꯏꯐꯧꯛꯇꯤ ꯐꯖꯅ ꯂꯩꯈꯠꯂꯛꯀꯗꯣꯏꯅꯤꯅꯦ ꯃꯥꯠꯇ꯭ꯔ ꯑꯗꯗꯤꯗꯤ ꯑꯗꯩꯗꯤ ꯈꯔ ꯈꯔ ꯈꯔ ꯂꯩꯊꯔꯛꯑꯅꯤ ꯏ ꯊꯝ ꯀꯒ ꯆꯪꯒ ꯂꯑꯅꯤ
ꯃꯅꯤꯄꯨꯔꯗꯗꯤ ꯌꯥꯝꯎ ꯀꯥ ꯍꯦꯟꯅ ꯁꯥ ꯀꯧꯕ ꯅꯠꯇꯦ ꯋꯥꯃ
ꯆꯠꯊꯣꯛꯀꯅꯤ ꯀꯣꯂꯦꯖꯀꯤ ꯃꯤꯇꯤꯡ ꯂꯩ
ꯀꯣꯂꯦꯖꯀꯤ ꯑꯣ ꯑꯩꯗꯤ ꯉꯁꯤ ꯀꯩꯅꯣ ꯔꯤꯖꯜꯠ ꯑꯥꯎꯠ ꯑꯣꯏꯅꯦꯅ ꯍꯥꯏꯕꯅꯦꯗꯣ ꯑꯣꯏꯗꯣꯔꯤꯕ ꯑꯣꯏꯔꯗꯣꯏ ꯃꯣꯏ ꯃꯦꯟ ꯇꯥꯗ꯭ꯔꯤꯅꯦꯍ ꯕꯦꯠꯀꯤꯗꯣ
ꯑꯣ ꯑꯣ ꯉꯔꯥꯡ ꯊꯥꯔꯨꯔꯕ
ꯎꯝ ꯉꯔꯥꯡ ꯊꯥꯔꯨꯔꯦ ꯑꯣꯏꯔꯒꯗꯤ ꯀꯩ ꯀꯩꯅꯣ ꯑꯦꯃꯤꯁꯟ ꯨꯏꯁꯟ ꯇꯧꯕꯒꯤ ꯈꯔ ꯇꯧꯒꯗꯕꯅꯤ ꯑꯗ ꯑꯩꯅ ꯀꯩꯅꯣ ꯅꯪꯉꯣꯟꯗ ꯐꯣꯟ ꯇꯧꯏꯁꯦ ꯀꯩꯅꯣꯝꯁꯨ ꯍꯥꯏꯒꯦ ꯇꯧꯅꯤꯍꯦ ꯑꯩ ꯅꯍꯥꯟ ꯑꯩꯅ ꯕꯤꯖꯤꯅꯦꯁꯀꯦ ꯍꯥꯏꯕꯗꯣ ꯅ ꯁꯝ ꯇꯧꯒꯦ ꯈꯣꯠꯀꯦ ꯇꯧꯕꯗꯣ ꯑꯩꯗꯣ ꯏꯃꯥꯟꯅꯕ ꯑꯃꯗꯤ ꯍꯪꯒꯦꯅ ꯍꯥꯏꯅꯔꯦ ꯃꯐꯝ ꯖꯒꯥ ꯀꯔꯤ ꯀꯔꯥꯗꯣ ꯑꯗꯣ ꯀꯔꯝꯕꯅ ꯐꯍꯟꯒꯗꯒꯦꯅ ꯈꯟꯕꯗꯣ ꯑꯩꯁꯦ ꯁꯨꯝ ꯌꯦꯡꯕꯗ ꯑꯩꯈꯣꯏꯒꯤ ꯅꯣꯏꯒꯤ ꯔꯦꯟꯇꯦꯟꯒꯤꯅ ꯔꯦꯟꯇꯦꯟꯒꯤꯗꯣ ꯀꯥꯔꯒꯤꯗꯣ ꯑꯩꯁꯨ ꯔꯤꯛꯁꯇꯣ ꯆꯥꯎꯕꯅꯤꯅ ꯀꯥꯔꯒꯤꯗꯤ ꯇꯧꯔꯔꯣꯏꯒꯦ ꯍꯥꯏꯕꯗꯤ ꯂꯩꯁꯜꯂꯨꯔꯒ ꯂꯣꯟꯗ ꯀꯩꯗ ꯂꯧꯔꯅꯤ ꯑꯗꯩꯗꯤ ꯃꯥꯡꯕ ꯈꯣꯠꯄ ꯇꯝꯕ ꯉꯝꯗꯦꯗꯅ ꯅꯪꯅ ꯍꯥꯏꯕ ꯀꯥꯟꯅꯔꯦꯕ ꯕꯕꯥꯒ ꯗ ꯕꯥꯅ ꯍꯥꯏꯁꯦ ꯒꯥꯔꯤꯒꯤ ꯑꯗꯨꯗꯤ ꯇꯧꯔꯅꯨ ꯇꯝꯕ ꯉꯝꯗꯦ ꯔꯤꯛꯁ ꯌꯥꯝ ꯆꯥꯎꯋꯤ ꯃꯌꯥꯝ ꯃꯥꯡꯅꯩꯌꯦꯅ ꯇꯧꯗꯅ ꯑꯗꯨꯒꯤ ꯀꯦꯁ ꯅꯨꯡ ꯑꯃꯨꯛ ꯇꯧꯊꯣꯛ ꯇꯧꯁꯤꯟ ꯄꯨꯂꯤꯁ ꯊꯅꯥ ꯅꯨꯡꯂ ꯇꯧꯅꯔꯗꯤ ꯌꯥꯝ ꯑꯥꯗ ꯌꯥꯝꯖꯃꯦꯂꯥꯑꯣꯅꯤ ꯄꯩꯁꯥ ꯑꯃꯨꯛ ꯇꯤꯡꯉꯅꯤ ꯑꯗꯨꯗꯨꯅ ꯏꯔꯥꯡꯁꯨ ꯐꯠꯇꯕꯅꯤꯅ ꯍꯥꯏꯗꯅ ꯑꯩꯣꯏꯗ ꯇꯧꯅꯔꯤ ꯇꯧꯅ ꯑꯦ ꯑꯗꯨꯗꯤ ꯀꯔꯤꯅ ꯇꯧ ꯐꯒꯠ ꯈꯒꯦ ꯈꯣꯠꯀꯗꯦꯅ ꯍꯥꯏꯅꯔ ꯀꯥꯟꯗ ꯑꯩꯅ ꯑꯦ ꯐꯤꯒꯤ ꯀꯩꯅꯣꯒꯤ ꯑꯩꯈꯣꯏꯒꯤ ꯔꯦꯟꯇꯦꯟ ꯇꯧꯕꯤꯗꯣ ꯑꯗꯨꯣ ꯄꯣꯠ ꯄꯣꯠꯁꯨ ꯃꯥꯒꯤꯖꯨ ꯄꯨꯊꯣꯛꯑꯒ ꯀꯩꯅꯣ ꯇꯧꯔꯒ ꯗꯨꯀꯥꯟ ꯑꯃ ꯈꯔ ꯂꯧꯔꯤꯗꯅ ꯑꯗꯨꯃꯥꯏꯅ ꯇꯧꯔꯒꯦꯅ ꯈꯟꯅꯔꯒ ꯑꯩꯈꯣꯏꯁꯦ ꯑꯗꯨꯃꯥꯏꯅ ꯍꯥꯏꯅꯔꯦꯕꯀꯣ ꯑꯗꯣ ꯑꯩ ꯏꯃꯥꯟꯅꯕ ꯑꯃ ꯁꯤꯒꯤ ꯇꯣꯞꯇ ꯏꯥꯟꯅꯕ ꯑꯃ ꯂꯩꯌꯦꯕ ꯃꯣꯏꯒꯤ ꯌꯨꯝꯗꯒꯤ ꯈꯔ ꯁꯣꯔꯣꯛ ꯃꯇꯥꯏ ꯍꯥꯏꯒꯗ꯭ꯔꯥ ꯃꯥꯒꯤ ꯚꯥꯔꯥ ꯑꯗꯨ ꯆꯋ ꯑ ꯃꯈꯥ ꯃꯊꯛ ꯃꯈꯥꯅꯦꯕꯛ ꯃꯈꯥꯗꯨꯗ ꯃꯈꯥꯒꯤ ꯄꯣꯂꯣꯠꯇꯨꯗ ꯃꯣꯏ ꯗꯨꯀꯥꯟ ꯑꯃꯅꯤꯗꯤ ꯂꯧꯅꯔꯦ ꯑꯗꯨꯒ ꯗꯨꯀꯥꯟ ꯑꯅꯤꯗꯤ ꯍꯥꯡꯉꯦꯕꯀꯣ ꯗꯨꯀꯥꯟ ꯑꯅꯤ ꯍꯥꯡꯕꯗꯨꯗ ꯃꯥꯅ ꯍꯥꯏꯁꯦ ꯑꯩꯅ ꯃꯥꯅ ꯃꯤ ꯂꯩꯈ꯭ꯔꯕ ꯑꯩ ꯗꯨꯀꯥꯟ ꯇꯧꯒꯦ ꯠꯇ꯭ꯔꯤ ꯑꯗ ꯅꯪ ꯇꯧꯒꯦꯕꯨꯗꯤ ꯌꯥꯏ ꯂꯧꯍꯧꯔꯣ ꯗꯤꯄꯣꯖꯤꯠ ꯇꯧꯔꯣ ꯑꯗꯨꯅ ꯑꯗꯨ ꯑꯗꯨꯝ ꯐꯝꯃꯣꯁꯤꯅꯦꯕ ꯑꯩ ꯑꯦ ꯐꯔꯦ ꯑꯗꯨꯗꯤ ꯃꯐꯝꯁꯨ ꯆꯥꯔꯕꯅꯤꯅ ꯍꯥꯏꯗꯅ ꯕꯖꯥꯔꯁꯨ ꯑꯣꯏꯔꯦꯗꯅꯀꯣ ꯑꯗꯨꯃꯥꯏꯅ ꯇꯧꯔꯒ ꯉꯥꯡꯅꯔꯦ ꯉꯥꯡꯅꯔꯒ ꯑꯩꯗꯤ ꯑꯗꯨꯃꯥꯏꯅ ꯐꯝꯕ ꯍꯧꯁꯤꯔꯥꯅ ꯈꯟꯜꯂꯤꯕꯀꯣ ꯄꯣꯠ ꯆꯩ ꯀꯩꯀꯥꯕꯨꯗꯤ ꯂꯩꯕꯕꯨꯗꯤ ꯍꯧꯗ꯭ꯔꯤ ꯑꯗꯨ ꯑꯣꯏꯔꯒꯁꯨ ꯈꯔ ꯇꯥꯊꯣꯛ ꯇꯥꯁꯤꯟ ꯇꯧꯅꯔꯒ ꯃꯗꯨꯅ ꯐꯔꯅꯦꯅ ꯑꯩꯁꯦ ꯈꯜꯂꯒ
ꯑꯣ ꯐꯤ ꯗꯨꯀꯥꯟ ꯑꯣꯏꯅ ꯇꯧꯔꯒꯦ ꯍꯥꯏꯔꯕ
ꯐꯤꯗꯣ ꯇꯧꯔꯒꯦ ꯑꯗꯨꯗ ꯐꯤꯗꯨꯁꯨ ꯅꯠꯇꯅ ꯑꯩꯈꯣꯏꯒꯤ ꯑꯩꯁꯦ ꯁꯅꯥꯒꯤ ꯑꯩꯅ ꯗꯨꯀꯥꯟ ꯑꯃꯁꯨ ꯍꯥꯡꯉꯤꯕ ꯃꯥꯏꯗꯣ ꯗꯨꯀꯥꯟ ꯑꯃꯁꯁꯨ ꯍꯥꯡꯉꯦ ꯑꯗꯣ ꯃꯥꯗꯣ ꯃꯤꯗꯣ ꯂꯥꯛꯇ꯭ꯔꯒꯗꯤ ꯑꯗꯨꯝ ꯁꯅꯥ ꯂꯨꯄꯥ ꯑꯩꯈꯣꯏꯒꯤ ꯀꯨꯂꯨꯒꯤ ꯀꯥꯏꯅꯣ ꯍꯧꯖꯤꯛ ꯌꯥꯝ ꯇꯧꯅꯩꯗꯅ ꯑ ꯀꯣꯂꯨꯒꯤꯁꯨ ꯌꯥꯝ ꯊꯝꯗ꯭ꯔꯒꯁꯨ ꯄꯩꯁꯥ ꯈꯤꯇꯪ ꯈꯖꯤꯛ ꯈꯖꯤꯛ ꯑꯍꯥꯝꯕ ꯃꯆꯥ ꯃꯆꯥ ꯇꯧꯔꯒ ꯑꯗꯨꯃꯥꯏꯅ ꯍꯥꯞ ꯁꯤꯔꯥꯟꯅ ꯈꯟꯕꯅꯦꯕ ꯑꯩꯁꯦ ꯈꯟꯕꯨꯗꯤ ꯈꯜꯜꯂꯤ ꯑꯗꯣ ꯅꯣꯏ ꯇꯧꯅꯤꯡꯕ ꯈꯣꯠꯅꯤꯡꯕ ꯂꯩꯔꯒꯁꯨ ꯀꯅꯥ ꯀꯅꯥ ꯅꯣꯏ ꯈꯪꯅꯕ ꯃꯤ ꯂꯩꯔꯁꯨ ꯃꯥꯏ ꯗꯨꯀꯥꯟ ꯑꯃꯗꯤ ꯍꯥꯡꯉꯤꯕꯅꯦꯕꯀꯣ ꯑꯗ ꯅꯣꯏ ꯂꯩꯔꯒꯁꯨ ꯑꯗꯨꯝ ꯃꯤ ꯇꯥꯟꯅꯔꯛꯑꯣꯕ ꯍꯥꯏꯗꯤ ꯃꯥꯏꯗꯣ ꯚꯔꯥꯗꯣ ꯌꯥꯝ ꯀꯟꯅ ꯃꯌꯥꯝ ꯂꯧꯅꯩꯗꯨꯗꯒꯤꯗꯤ ꯈꯔ ꯑꯗꯨꯝ ꯇꯥꯅꯦꯕ
ꯝ ꯑꯩꯗꯤ ꯀꯣꯁꯃꯦꯇꯤꯛ ꯗꯨꯀꯥꯟꯒꯨꯝꯕ ꯍꯥꯡꯅꯤꯡꯉꯤ
ꯀꯣꯁꯃꯦꯇꯤꯛꯁꯨ ꯌꯥꯏꯌꯦ ꯃꯣꯏ ꯑꯗꯥꯏ ꯄꯔꯦꯡꯗꯨꯗ ꯀꯣꯁꯃꯦꯇꯤꯛ ꯗꯨꯀꯥꯟ ꯐꯝꯕ ꯈꯣꯠꯄꯗꯤ ꯎꯗꯦꯕ ꯑꯩ ꯑꯃꯅ ꯐꯝꯃꯤꯁꯦ ꯑꯩꯈꯣꯏꯒꯤ ꯃꯣꯕꯥꯏꯜ ꯁꯦꯝꯕꯒꯨꯝꯕ ꯖꯒꯥꯁꯨ ꯑꯩꯈꯣꯏꯒꯤ ꯊꯣꯡ ꯂꯩꯔꯒ ꯂꯝꯕꯤ ꯊꯣꯡꯒꯤ ꯅꯥꯀꯟ ꯅꯥꯀꯟꯗ ꯑꯥ ꯇꯨꯔꯦꯟꯄꯥꯟ ꯑꯣꯏꯅ ꯊꯣꯛꯂꯛꯏꯗꯅ ꯑꯥ ꯊꯣꯛꯂꯛꯄꯗ ꯃꯑꯣꯡ ꯌꯧꯗ꯭ꯔꯤꯉꯩꯗꯗꯤ ꯑ ꯑꯗꯨꯗꯨꯅ ꯀꯩꯅꯣ ꯇꯧꯋꯤꯗꯅ ꯐꯥꯔ ꯂꯩꯍꯧꯋꯤꯗꯅ ꯑꯃꯛꯇꯣ ꯐꯥꯔ ꯂꯩꯍꯧꯕꯕꯅꯤꯅ ꯂꯃꯣꯡ ꯌꯧꯗ꯭ꯔꯤꯉꯩꯗ ꯐꯠ ꯂꯥꯎꯅ ꯇꯧꯕꯩꯗꯤ ꯃꯣꯏ ꯗꯨꯀꯥꯟ ꯑꯗꯨꯋꯥꯏꯗ ꯍꯥꯡꯉꯤꯁꯦ ꯑꯩꯈꯣꯏꯒꯤ ꯑ ꯀꯩꯅ ꯕꯥꯜꯒꯤ ꯃꯣꯕꯥꯏꯜ ꯔꯤꯄꯤꯦꯌꯔꯁꯟ ꯍꯥꯡꯉꯦꯅꯣ ꯃꯣꯕꯥ ꯍꯟꯕ ꯈꯣꯠꯄ ꯑꯃ ꯍꯥꯡꯕ ꯍꯥꯡꯉꯦ ꯑꯗꯒꯤꯗꯤ ꯀꯩꯊꯦꯜ ꯃꯆꯥ ꯍꯣꯏ ꯀꯩ ꯍꯁꯨ ꯍꯥꯡꯉꯦ ꯑꯗꯒꯤ ꯎꯝ ꯄꯣꯠ ꯆꯩ ꯄ꯭ꯂꯥꯁꯇꯤꯛꯀꯤ ꯀꯔꯤꯒꯤ ꯃꯣꯔꯦ ꯗꯨꯀꯥꯟꯒꯤ ꯂꯩꯗꯅ ꯑꯗꯨꯒꯨꯝꯕꯩꯁꯨ ꯑꯗꯨꯝ ꯍꯥꯡꯉꯦꯀꯣ ꯑꯗ ꯂꯩꯇꯕ ꯍꯥꯏꯕꯨ ꯑꯩꯅ ꯍꯥꯏꯁꯤꯅꯤ ꯍꯧꯖꯤꯛꯀꯤ ꯍꯦꯟꯂꯨꯝꯒꯤ ꯀ ꯐꯤꯔꯣꯜ ꯀꯩꯀꯥꯗꯤ ꯀꯌꯥ ꯌꯥꯎꯗꯦꯕ ꯂꯩꯇꯦꯕ ꯑꯗꯨꯒꯥꯏ ꯈꯣꯟꯖꯪ ꯁꯅꯥ ꯈꯣꯟꯖꯪ ꯑꯗꯨꯝ ꯍꯥꯡꯕ ꯂꯩꯀꯣ ꯑꯗꯨꯋꯥꯏꯗ ꯁꯅꯥ ꯈꯣꯟꯖꯪ ꯍꯥꯡꯉꯤ ꯐꯤꯁ ꯁꯦꯟꯇꯔ ꯑꯗꯒꯤ ꯎ ꯉꯥꯒꯤꯁꯨ ꯌꯦꯟꯒꯤ ꯀꯔꯤ ꯀꯔꯥꯗꯨ ꯂꯣꯏꯅ ꯑꯗꯨ ꯐꯝꯃꯛꯑꯦꯕ ꯑꯗ ꯈꯔ ꯀꯩꯡ ꯐꯥꯔꯃꯥꯁꯤ ꯑꯗꯨꯝ ꯂꯩꯔꯦ ꯃꯣꯏꯒꯤ ꯑꯗꯨꯗꯥꯋꯥꯏꯗ ꯊꯂꯛꯄꯁꯤꯡꯗꯣ ꯇꯉꯥꯏ ꯐꯗ꯭ꯔꯒ ꯆꯠ ꯂꯥꯎꯅ ꯍꯪꯉꯗꯤ ꯑꯗꯨꯨꯝꯗꯣꯏ ꯐꯥꯅꯗꯣꯏꯅꯤꯗꯅ ꯑꯗꯨꯗꯒꯤꯩ ꯔꯦꯟꯇꯦꯟꯒꯤꯁꯦ ꯃꯌꯥꯝ ꯌꯥꯝ ꯂꯥꯛ ꯌꯥꯝꯅ ꯂꯥꯞꯅꯕ ꯈꯣꯠꯅꯕꯗꯤ ꯀꯩꯁꯥꯝꯄꯥꯠꯇ ꯑꯗꯒꯤꯗꯤ ꯔꯤꯝꯁ ꯔꯣꯗꯠꯇ ꯀꯩꯗ ꯃꯌꯥꯝ ꯑꯃ ꯍꯥꯡꯉꯤꯗꯅ ꯑꯩꯈꯣꯏ ꯁ꯭ꯋꯥꯏ ꯄꯔꯦꯡ ꯁ꯭ꯋꯥꯏꯗ ꯑꯝꯇ ꯂꯩꯇꯕꯅꯦꯕ ꯑꯗꯨꯃ ꯌꯦꯡꯉꯒꯦꯅ ꯈꯂꯦ ꯑꯗ ꯄꯩꯁꯥꯁꯦ ꯃꯣꯏ ꯗꯤꯄꯣꯖꯤꯠꯇ ꯂꯨꯄꯥ ꯂꯥꯛ ꯑꯅꯤ ꯃꯨꯛꯇꯤ ꯑꯗꯨꯃꯥꯏꯅ ꯍꯥꯏꯔꯛꯑꯦꯕꯀꯣ ꯂꯥꯛ ꯑꯅꯤꯃꯨꯛꯇꯤ ꯍꯥꯟꯅ ꯊꯝꯃꯒ ꯑꯗꯨꯒ ꯊꯥꯒꯤ ꯑꯣꯏꯅ ꯂꯨꯄꯥ ꯂꯤꯁꯤꯡꯒꯤ ꯗꯨꯀꯥꯟꯅꯤ ꯑꯩꯅ ꯃꯣꯏ ꯂꯨꯄꯥ ꯂꯤꯁꯤꯡ ꯇꯔꯦꯠ ꯃꯌꯥ ꯑꯗꯨꯃꯥꯏꯅꯗꯤ ꯍꯥꯏꯅꯤ ꯑꯗꯨ ꯏꯃꯥꯟꯅꯕ ꯑꯣꯏꯕꯅꯤꯅ ꯇꯔꯥ ꯇꯔꯦꯠ ꯇꯔꯥ ꯃꯣꯏ ꯇꯔꯦꯠ ꯍꯥꯏꯁꯦ ꯑꯗꯨ ꯃꯥ ꯈꯔ ꯍꯣꯡꯅ ꯑꯗꯨꯝ ꯊꯥꯕꯖꯥꯠꯅꯤ ꯑꯗꯨ ꯑꯗꯣ ꯃꯥꯏ ꯇꯧꯔꯒ ꯌꯦꯡꯊꯣꯛ ꯌꯦꯡꯁꯤꯟ ꯇꯧꯁꯤ ꯈꯣꯠꯁꯤ ꯍꯥꯏ ꯃꯥꯅꯕꯨꯗꯤ ꯑꯗꯨꯒꯤ ꯑꯩꯅ ꯍꯣꯏꯕꯨꯗꯤ ꯍꯥꯏꯒꯤꯕꯅꯦ ꯑꯗꯣ ꯐꯝꯕꯁꯤꯗꯤ ꯐꯤ ꯅꯨꯡ ꯑꯩꯅ ꯄꯩꯁꯥ ꯈꯔ ꯊꯥꯗꯔꯦ
ꯐꯤꯁꯦ ꯔꯥꯅꯤ ꯈꯛꯇꯪ ꯑꯣꯏꯗꯣꯏꯔꯣ ꯅꯠꯇ꯭ꯔ ꯀꯩꯅꯣ ꯃꯨꯒꯥ ꯀꯩꯀꯥ ꯌꯥꯎꯗꯣꯏꯔꯣ
ꯌꯥꯎꯅꯤ ꯃꯨꯒꯥ ꯀꯩꯀꯥꯁꯨ ꯌꯥꯎꯅꯤ ꯑꯗꯣ ꯌꯥꯔꯗꯤ ꯑꯩꯅ ꯕ꯭ꯂꯥꯎꯁ ꯀꯨꯝꯕꯗꯣ ꯕ꯭ꯂꯥꯎꯁ ꯑꯈꯣꯏ ꯁꯦꯜ ꯇꯧꯕꯒꯤ ꯍꯥꯏꯇꯥꯔꯦꯀꯣ ꯅꯨꯄꯤꯒꯤ ꯑꯗꯨꯝ ꯁꯦꯜꯇꯧꯕꯒꯤ ꯍꯥꯏꯇꯥꯔꯦꯀꯣ ꯕ꯭ꯂꯥꯎꯁ ꯇꯣꯞꯁ ꯀꯩꯀꯥꯗꯣ ꯇꯣꯉꯥꯟꯅ ꯑꯗꯨꯒꯤ ꯕ ꯗꯨꯀꯥꯟꯗꯤ ꯄꯨꯟꯅ ꯑꯣꯏꯔꯒ ꯔꯦꯟꯇꯦꯜꯗꯤ ꯑꯗꯨꯝ ꯍꯥꯞꯄꯦꯗꯅ ꯔꯦꯟꯇꯦꯜꯒꯤꯗꯥꯗꯨ ꯊꯝꯃꯅꯤ ꯑꯗꯨꯒ ꯃꯣꯏ ꯂꯧ ꯂꯥꯛꯄ ꯈꯣꯠꯇꯕꯗ ꯕ꯭ꯂꯥꯎꯁ ꯅꯨꯡ ꯀꯩꯀꯥꯁꯨ ꯈꯔ ꯌꯣꯟ ꯌꯣꯟꯁꯤꯔꯥꯅ ꯑꯗꯨꯝ ꯍꯥꯞꯆꯤꯟꯁꯤꯔꯥꯅ ꯈꯟꯕ ꯑꯗꯩ ꯍꯦꯟꯂꯨꯝꯒꯤ ꯄꯣꯠ ꯆꯩꯁꯤꯡꯗ ꯂꯣꯏꯅ ꯆꯤꯡꯉꯤꯗꯅ ꯑꯗꯨꯝꯕꯒꯤꯗꯤꯌꯥ ꯑꯗꯨꯅ ꯑꯩ ꯍꯥꯞꯆꯜꯂꯒ ꯕꯤꯖꯤꯅꯦꯁ ꯈꯔ ꯇꯧꯗ꯭ꯔꯒꯗꯤ ꯀꯩꯅꯣ ꯇꯧꯅ ꯁꯨꯝ ꯄꯣꯠꯇꯣ ꯈꯔ ꯈꯔ ꯈꯔ ꯌꯥꯝ ꯆꯥꯎꯅ ꯅꯠꯇ꯭ꯔꯒꯁꯨ ꯈꯖꯤꯛ ꯈꯖꯤꯛꯇꯪ ꯑꯩ ꯑꯍꯥꯟꯕꯒꯤ ꯂꯨꯄꯥ ꯂꯥꯛ ꯃꯔꯤ ꯑꯃ ꯀꯩ ꯑꯃ ꯊꯥꯗꯔꯒ ꯍꯥꯏꯗꯤ ꯄꯣꯠꯇꯣ ꯑꯍꯟꯕ ꯉꯥꯛ ꯂꯩꯗꯣꯏꯅꯤꯅꯀꯣ ꯍꯥꯏ ꯃꯉꯥꯃꯨꯛ ꯊꯥꯗꯔꯒ ꯑꯩ ꯏꯁꯥꯅ ꯂꯩꯖꯔꯒ ꯇꯧꯅꯤ ꯑꯗꯨꯒ ꯑꯩ ꯏꯃꯥꯟꯅꯕꯤ ꯀꯣꯡꯕꯗꯒꯤ ꯑꯃꯁꯨ ꯂꯩꯌꯦ ꯃꯥꯁꯦ ꯔꯥꯅꯤ ꯁꯥꯕ ꯈꯣꯡꯃꯟ ꯍꯥꯏꯕ ꯀꯣꯡꯕ ꯅꯠꯇꯦ ꯃꯥ ꯃꯁꯥ ꯔꯥꯅꯤ ꯁꯥꯏꯌꯦꯕ ꯑꯗ ꯃꯥ ꯁꯥꯕꯅꯤꯅ ꯁꯥꯕꯗꯨꯗꯤ ꯄꯩꯁꯥ ꯂꯪꯒꯤ ꯄꯩꯁꯥꯗꯤ ꯃꯣꯏ ꯀꯩꯁꯨ ꯌꯥꯝ ꯆꯪꯗꯦꯕꯀꯣ ꯂꯪ ꯄꯩꯁꯥ ꯀꯩꯁꯨ ꯌꯥꯝ ꯆꯪꯗꯦ ꯅꯣꯏ ꯁꯥꯅꯤꯡꯕ ꯅꯣꯏ ꯐꯤ ꯄꯥꯝꯕ ꯂꯩꯔꯒꯁꯨ ꯅꯣꯏ ꯑꯣꯗꯔ ꯇꯧꯕ ꯌꯥꯏꯅꯤ ꯏꯃꯥꯟꯅꯕꯤ ꯁꯥꯕꯗ ꯃꯃꯜ ꯈꯛ ꯑꯣꯏꯔꯣ ꯁꯥꯕꯁꯦ ꯀꯩꯅꯣ ꯇꯧꯕꯅꯦꯕ ꯃꯣꯏꯅ ꯃꯣꯏꯁꯦ ꯑꯁꯥꯃꯟꯗꯅꯦꯕ ꯄꯩꯁꯥ ꯌꯥꯝ ꯇꯪ ꯇꯤꯡꯉꯝꯃꯤꯁꯦ ꯑꯩꯒꯤ ꯃꯥ ꯋꯥꯔꯤ ꯁꯥꯟꯅꯕꯗ ꯈꯪꯕ ꯋꯥꯅꯦ ꯑꯁꯥꯃꯟꯁꯤꯗ ꯄꯩꯁꯥ ꯐꯖ ꯂꯧꯕꯅꯦꯕ ꯍꯥꯏꯗꯤ ꯑꯥ ꯑꯥ ꯃꯣꯏ ꯂꯣꯟꯕꯗꯣ ꯂꯪꯗꯤ ꯂꯨꯄꯥ ꯂꯤ ꯂꯤꯁꯤꯡ ꯃꯣꯏ ꯍꯥꯏꯗꯨꯕꯨ ꯑꯍꯨꯝ ꯂꯤꯁꯤꯡ ꯑꯍꯨꯝ ꯂꯤꯁꯤꯡ ꯑꯃꯒ ꯀꯌꯥꯅꯣ ꯂꯤꯁꯤꯡ ꯑꯅꯤ ꯑꯗꯨꯃꯥꯏꯇꯪ ꯑꯣꯏ ꯃꯥꯜꯂꯦꯗ ꯄꯤꯔꯤꯁꯦ ꯑꯩꯗꯤ ꯂꯪ ꯁꯤ ꯌꯥꯝ ꯇꯥꯡꯉꯝꯒꯗ꯭ꯔꯅ ꯈꯜꯂꯦꯕ ꯌꯥꯝ ꯇꯥꯡꯕ ꯑꯣꯏꯜꯂꯝꯗ꯭ꯔꯦꯕ ꯌꯥꯝ ꯀꯟꯅ ꯇꯥꯡꯕ ꯃꯇꯝ ꯂꯨꯄꯥ ꯂꯤꯁꯤꯡ ꯃꯉꯥ ꯇꯔꯨꯛꯀ ꯇꯧꯗꯅ ꯇꯧꯕꯗꯣ ꯍꯣꯏ ꯑꯗꯨꯕꯨ ꯃꯥꯒꯤ ꯐꯤꯒꯤꯅꯦ ꯃꯁꯤꯡꯗꯣ ꯐꯤ ꯑꯁꯨꯛ ꯍꯧꯕ ꯐꯤ ꯇꯔꯥ ꯍꯧꯕ ꯐꯤ ꯀꯨꯟ ꯍꯧꯕ ꯍꯥꯏꯗꯅ ꯂꯩꯗꯅ ꯑꯗꯨꯗꯨꯒꯤ ꯃꯇꯨꯡ ꯏꯟꯅꯕꯨꯗꯤ ꯃꯥꯒꯤ ꯍꯧꯕꯗꯨꯒꯤ ꯃꯃꯜ ꯃꯃꯜ ꯂꯩꯖꯩꯗꯅ ꯂꯨꯄꯥ ꯂꯤꯁꯤꯡ ꯀꯨꯟꯒꯤ ꯊꯥꯗꯔꯒ ꯀꯨꯟꯊ꯭ꯔꯥ ꯊꯥꯗꯔꯒ ꯑꯗꯨꯃꯥꯏꯅ ꯑꯩꯅ ꯇꯧꯒꯦ ꯈꯜꯂꯤꯁꯦ ꯃꯥꯒꯤ ꯌꯣꯟꯅꯕꯩꯒꯤꯅꯤꯅ ꯑꯩꯒꯤ ꯏꯁꯥꯒꯤꯁꯨ ꯑꯣꯏꯖꯅꯤꯅ ꯃꯉꯣꯟꯗ ꯖꯣꯕ ꯊꯥꯗꯔꯦꯗꯅ ꯑꯗ ꯃꯣꯏꯅ ꯁꯥꯕꯅꯤꯅ ꯉꯁꯥꯏꯒꯤ ꯃꯈꯜ ꯃꯈꯜꯒꯤ ꯗꯤꯖꯥꯏꯟ ꯀꯩꯀꯥꯁꯦ ꯂꯣꯏꯅ ꯀꯁꯇꯃꯔ ꯃꯌꯥꯝ ꯂꯥꯛꯄꯅꯤꯅ ꯃꯣꯏꯗꯤ ꯂꯣꯏ ꯈꯪꯉꯤꯗꯅ ꯀꯁꯇꯃꯔ ꯃꯌꯥꯝ ꯂꯥꯛꯄꯅ ꯈꯪꯕꯅꯤꯅ ꯃꯉꯣꯟꯗ ꯗꯤꯖꯥꯏꯟ ꯐꯖꯕꯒꯩ
ꯂꯪꯁꯦ ꯑꯈꯣꯏꯅ ꯂꯩꯖꯗꯣꯏꯔꯕ ꯃꯣꯏꯗ ꯂꯩꯍꯟꯗꯣꯏꯔꯕ
ꯃꯥꯅ ꯍꯥꯏ ꯑꯩꯗꯪ ꯁꯥꯔꯁꯨ ꯌꯥꯏ ꯑꯗꯨꯒ ꯅꯪꯅ ꯂꯪꯁꯨ ꯑꯗꯨꯝ ꯄꯨꯊꯣꯛꯀꯦꯁꯨ ꯀꯩꯁꯨ ꯀꯥꯏꯗꯦ ꯍꯥꯏꯔꯦꯕ ꯑꯗ ꯏꯃꯥꯅꯕꯤ ꯈꯪꯅꯕ ꯀꯧꯕꯅꯤꯅ ꯃꯥꯅ ꯁꯥꯕꯒꯤ ꯈꯔꯗꯪ ꯃꯌꯥꯝ ꯂꯧꯅꯕꯗꯤ ꯈꯔ ꯇꯥꯅꯕ ꯃꯤꯁꯨ ꯋꯥꯔꯤꯃꯤꯗꯅ ꯊꯥ ꯑꯝꯗ ꯐꯤꯁꯦ ꯌꯥꯝ ꯗ꯭ꯔꯕꯗ ꯐꯝꯃ ꯀꯠꯂꯒꯗꯤ ꯑꯍꯨꯝ ꯀꯗꯤ ꯑꯗꯨꯝ ꯁꯥꯕꯖꯥꯠꯅꯤꯗ ꯑꯈꯨꯝ ꯃꯔꯤꯗꯤ ꯑꯗꯨꯝ ꯁꯥꯕꯖꯥꯠꯅꯦꯕ ꯑꯍꯤꯡ ꯆꯨꯞꯄ ꯐꯝꯃꯒ ꯁꯥꯕꯗꯤ ꯑꯗꯨ ꯋꯥꯕꯒꯤꯗꯤ ꯄꯩꯁꯥ ꯈꯔꯗꯤ ꯄꯤ ꯇꯔꯦꯗꯅꯀꯣ ꯑꯗ ꯅꯪ ꯑꯩꯈꯣꯏꯅ ꯂꯩꯗꯔ ꯑꯩꯅ ꯑꯗꯨꯃꯥꯏꯅ ꯃꯥꯗꯤ ꯃꯣꯏꯅ ꯍꯥꯏꯐꯦꯠ ꯍꯥꯏꯕꯗꯅꯦ ꯂꯪꯁꯦ ꯑꯩꯈꯣꯏꯒꯤ ꯀꯩꯅꯣ ꯇꯧꯋꯦ ꯍꯥꯏ ꯃꯣꯏꯅ ꯍꯧꯗꯣꯏꯔꯤꯕ ꯐꯤ ꯃꯁꯤꯡꯁꯦ ꯑꯩ ꯏꯌꯣꯡꯁꯤꯗ ꯐꯤ ꯀꯨꯟ ꯍꯧꯕ ꯅꯠꯇ꯭ꯔꯒꯅ ꯐꯤ ꯇꯔꯥ ꯍꯧꯒꯦ ꯐꯤ ꯃꯉꯥ ꯍꯧꯒꯦ ꯍꯥꯏꯕꯒꯤ ꯃꯇꯨꯡ ꯃꯇꯨꯡꯏꯟꯅ ꯂꯪꯁꯦ ꯂꯩꯗꯣꯏꯅꯦꯕ ꯑꯗ ꯂꯨꯄꯥ ꯂꯤꯁꯤꯡ ꯀꯨꯟ ꯐꯤ ꯂꯤꯁꯤꯡ ꯀꯨꯟꯃꯨꯛꯅ ꯐꯤꯁꯨ ꯍꯧꯕ ꯌꯥꯏ ꯂꯤꯁꯤꯡ ꯅꯤꯐꯨꯃꯨꯛꯅ ꯐꯤꯁꯨ ꯍꯧꯕ ꯌꯥꯏ ꯑꯗꯨꯗꯤ ꯏꯁꯥ ꯑꯃꯗꯤ ꯂꯩꯕꯖꯥꯅꯦꯕ ꯑꯩ ꯌꯥꯝ ꯀꯨꯞꯊꯠꯅꯗꯤ ꯌꯥꯝ ꯀꯅꯗꯤ ꯐꯖꯅ ꯀꯩꯅꯣ ꯇꯧꯗꯕꯅꯤꯅ ꯑꯗꯨꯒꯤꯗꯤ ꯀꯩꯅꯣ ꯇꯧꯗꯦꯕ ꯆꯥꯎꯔꯥꯛꯄ ꯋꯥꯔꯤ ꯁꯥꯟꯅꯕꯅꯦꯕ ꯃꯥ ꯀꯩꯒ ꯑꯗ ꯑꯗꯨꯃꯥꯏꯅ ꯍꯥꯏꯔꯒ ꯑꯄꯥꯝꯕ ꯀꯂꯔꯗꯨꯁꯨ ꯁꯪꯗꯣꯏꯅꯦꯕ ꯍꯧꯕ ꯃꯇꯝꯗꯨꯗꯀꯣ ꯑꯄꯥꯝꯕ ꯀꯂꯔ ꯀꯂꯔ ꯁꯪꯉ ꯁꯪꯉ ꯁꯪꯉ ꯁꯪꯉ ꯁꯥꯗꯣꯏꯅꯦꯕ ꯃꯥꯏꯁꯦ ꯑꯗꯨꯗ ꯐꯖꯕ ꯃꯑꯣꯡꯈꯩ ꯈꯜꯂꯒ ꯄꯣꯠꯇꯣ ꯗꯨꯀꯥꯟꯗ ꯊꯝꯗꯣꯏꯅꯤꯗꯅꯅꯦ ꯃꯥꯒ ꯑꯗꯨꯃꯥꯏꯅ ꯍꯥꯏꯐꯦꯠꯁꯦ ꯑꯩꯁꯦ ꯇꯥꯟꯅꯩꯌꯦꯕꯀꯣ ꯑꯗꯣ ꯑꯍꯥꯟꯕꯒꯤ ꯄꯩꯁꯥꯗꯣ ꯈꯔ ꯊꯥꯗ ꯇꯥꯏꯗꯅꯀꯣ ꯊꯥꯗꯔꯒ ꯃꯥꯏ ꯑꯁꯥꯝꯕꯟꯗꯨꯗꯤ ꯂꯨꯄꯥ ꯂꯤꯁꯤꯡ ꯇꯔꯥ ꯐꯪꯕ ꯌꯥꯎꯏ ꯇꯔꯥꯃꯉꯥ ꯐꯪꯕ ꯌꯥꯎꯏ ꯀꯨꯟꯊ꯭ꯔꯥ ꯂꯤꯁꯤꯡ ꯇꯔꯥ ꯔꯥꯅꯤꯁꯤꯗ ꯂꯨꯄꯥ ꯂꯤꯁꯤꯡ ꯀꯨꯟꯊ꯭ꯔꯥ ꯄꯤꯕꯁꯨ ꯑꯗꯨꯝ ꯌꯥꯎꯋꯤꯗꯅ ꯃꯥꯒꯤ ꯍꯛꯄ ꯈꯣꯠꯄ ꯐꯨꯜꯋꯥꯛ ꯑꯗꯒꯤ ꯍꯥꯏꯗꯤ ꯃꯇꯥꯏꯗꯪ ꯆꯦꯟꯕꯤ ꯕꯣꯔꯗꯔꯗꯪ ꯆꯠꯄꯤ ꯃꯈꯟ ꯃꯈꯜ ꯃꯈꯟ ꯂꯩꯈ꯭ꯔꯦꯗꯅꯀꯣ ꯑꯗꯨꯒꯤ ꯃꯇꯨꯡ ꯏꯟꯅ ꯃꯥꯥꯏꯗꯤ ꯑꯁꯥꯃꯟꯁꯦ ꯈꯦꯠꯅꯔꯛꯑꯦꯕ
ꯎꯝ
ꯑꯗꯨꯅ ꯑꯁꯥꯃꯟꯁꯦ ꯈꯦꯅꯔꯛꯄꯅꯤꯅ ꯄꯣꯠꯇꯣ ꯑꯗꯨꯃꯥꯏꯅ ꯈꯤꯇꯪꯗꯤ ꯍꯥꯟꯅ ꯑꯩꯅ ꯊꯥꯗꯕ ꯑꯃꯗꯤꯝ ꯆꯪꯉꯤꯗꯅꯀꯣ ꯊꯥꯗꯕ ꯑꯃ ꯆꯪꯉꯦ ꯑꯗꯨꯗꯨꯅꯥꯗ ꯑꯗꯨ ꯂꯨꯄꯥ ꯂꯨꯄꯥ ꯂꯤꯁꯤꯡ ꯂꯥꯛ ꯑꯁꯨꯛꯀꯤ ꯊꯥꯗꯔꯒ ꯑꯩꯅ ꯃꯈꯟ ꯐꯖꯕꯒꯤ ꯊꯝꯃꯒ ꯑꯍꯥꯟꯕꯩꯗꯤ ꯗꯤꯁꯄ꯭ꯂꯦ ꯇꯧꯔꯅꯤ ꯈꯔ ꯅꯠꯇ꯭ꯔꯥ ꯑꯩꯅ ꯑꯩ ꯍꯥꯏꯗꯣꯏꯁꯦ ꯃꯣꯏ ꯊꯝꯅꯤꯡꯕ ꯃꯤ ꯂꯥꯛꯑꯒꯁꯨ ꯊꯝꯕ ꯌꯥꯅꯕꯣꯏ ꯄꯣꯠꯇꯣ ꯍꯥꯏꯒꯦ ꯇꯧꯕꯅꯦ
ꯑꯗꯣ ꯑꯩ ꯐꯣꯟ ꯑꯃ ꯂꯥꯛꯑꯦ ꯑꯝꯇ ꯄꯥꯏꯒꯦ ꯅꯪ ꯀꯣꯟꯜ ꯑꯃꯨꯛ ꯇꯧꯔꯛꯀꯦ
ꯑꯣ ꯑꯣ ꯍꯣ ꯍꯣ ꯍꯣꯏ ꯍꯣꯏ ꯍꯣꯏ ꯑꯩ ꯑ ꯅꯪ ꯑꯩ ꯅꯪ ꯑꯩ ꯇꯧꯔꯛꯀꯦ ꯉꯥꯛꯇꯪ ꯂꯩꯔꯒ ꯀꯣ ꯋꯥꯔꯤ ꯁꯥꯟꯅꯕ ꯂꯣꯏꯁꯟ ꯅꯨꯡꯉꯥꯏꯇ꯭ꯔꯦ ꯊꯝꯃꯣ ꯊꯝꯃꯣ ꯎꯝ